ꯍꯜꯂꯣ
ꯍꯜꯂꯣ
ꯍꯜꯂꯣ ꯑꯥ ꯇꯥꯗꯕ꯭ꯔꯥ ꯍꯜꯂꯣ
ꯑꯣ ꯇꯥꯗꯕ꯭ꯔꯣ ꯍꯜꯂꯣ
ꯍꯜꯂꯣ
ꯇꯥꯗꯕ꯭ꯔꯣ
ꯍꯜꯂꯣ ꯇꯥꯕ꯭ꯔꯣ
ꯇꯥꯗꯕ꯭ꯔꯣ ꯅꯪꯒꯤ ꯅꯦꯠ ꯅꯨꯡꯉꯥꯏꯇꯕ꯭ꯔ ꯍꯜꯂꯣ ꯍꯜꯂꯣ ꯇꯥꯏꯌꯦ
ꯑꯣ ꯁꯤ ꯇꯥꯔꯕꯣ
ꯍꯣꯏ
ꯑꯣ ꯅꯦꯠꯋꯥꯛ ꯌꯥꯝ ꯅꯨꯡꯉꯥꯏꯇꯕ ꯑꯩꯒꯤꯔ ꯀꯪꯗ꯭ꯔꯦ ꯒ꯭ꯌꯥꯟ ꯇꯥꯗꯦ ꯀꯩꯗꯧꯔꯤꯒꯦ ꯑꯣ ꯀꯩꯗꯧꯔꯤꯒꯦ
ꯎꯝ ꯎꯝ ꯐꯝꯔꯒ ꯂꯩꯌꯦ ꯅꯪꯗꯤ
ꯀꯩ ꯍꯦꯟꯖꯥꯡ ꯆꯥꯒꯦ
ꯑꯌꯨꯛꯀꯤꯔꯣ ꯍꯥꯥ ꯍꯜꯂꯣ
ꯍꯥꯥ ꯀꯔꯤ
ꯃꯈꯣꯟ ꯇꯥꯕ꯭ꯔꯣ
ꯑꯣ ꯅꯪꯒꯤ ꯈꯣꯟꯗꯣ ꯆꯞꯄꯦ ꯆꯞꯄꯦ ꯍꯜꯂꯣ
ꯅꯦꯠꯋꯥꯛ ꯌꯥꯝ ꯅꯨꯡꯉꯥꯏꯇꯦꯕꯣ
ꯑꯩꯅ ꯉꯥꯡꯕ ꯇꯥꯕ꯭ꯔꯥ ꯑꯩꯅ ꯉꯥꯡꯕꯗꯨ ꯇꯥꯕ꯭ꯔꯣ
ꯇꯥꯌꯦ ꯅꯪꯅ ꯉꯥꯡꯕ ꯇꯥꯏ ꯑꯩꯅ ꯉꯥꯡꯕ ꯇꯥꯗ꯭ꯔꯣ ꯇꯥꯏꯌꯦ
ꯅꯪꯅ ꯉꯥꯡꯕꯁꯨ ꯇꯥꯏꯌꯦ ꯍꯥꯎ
ꯑꯗꯨꯗꯤ ꯀꯩ ꯋꯥꯔꯤ ꯁꯥ
ꯌꯥꯝ
ꯀꯩꯅ ꯑꯗꯨꯅꯦ ꯅꯪꯒꯤ ꯅꯦꯠꯋꯛ ꯌꯥꯗꯕ ꯑꯣꯏꯔꯝꯅꯤ ꯌꯥꯝꯃꯦ
ꯅꯦꯠ ꯌꯥꯝ ꯅꯨꯡꯉꯥꯏꯇꯦ ꯍꯨꯜꯅꯤ ꯋꯥꯆꯞ ꯀꯩꯀꯩ ꯂꯣꯏ ꯄꯥꯏꯗꯨꯗꯤ ꯇꯥꯏꯌꯦ ꯇꯥꯏꯌꯦ ꯅꯦꯠꯋꯥꯔꯛꯇꯤ ꯌꯥꯝ ꯅꯨꯡꯉꯥꯏꯕꯅꯦ ꯀꯩꯒꯤꯅꯣ ꯈꯪꯗꯦ
ꯉꯥꯡꯉꯦ ꯀꯔꯤꯁ ꯇꯧꯗꯦ ꯑꯗꯨ ꯅꯪ ꯑꯩꯅ ꯉꯥꯡꯕꯗꯣ ꯇꯥꯗ꯭ꯔꯣ
ꯑꯥ ꯍꯨꯗ
ꯑꯗꯣ ꯅꯪꯒꯤ ꯅꯒꯨꯟꯖꯨ ꯇꯥꯏꯌꯦ ꯑꯗꯣ ꯈꯨꯝꯂꯛꯑꯣ ꯉꯥꯡꯈ꯭ꯔꯁꯦ ꯅꯪꯅ ꯉꯥꯡꯕꯁꯨ ꯇꯥꯏꯌꯦꯕ
ꯍꯝꯍꯝ
ꯅꯪꯅ ꯉꯥꯡꯕꯗꯣ ꯑꯩ ꯇꯥꯏꯌꯦ
ꯩꯅꯣꯗꯣ ꯆꯠꯄꯗꯣ ꯈꯪꯕ꯭ꯔꯥ ꯑꯩꯅ ꯍꯪ
ꯑ ꯍꯣ ꯍꯣꯏ ꯈꯪꯉꯦ
ꯋꯥꯗꯣ ꯅꯦ ꯆꯞꯄ꯭ꯔ ꯀꯩꯅꯣ ꯅꯉꯣꯟꯗ ꯇꯥꯕ ꯑꯗꯨꯃꯥꯏꯅ ꯑꯣꯏꯌꯦꯕ ꯅꯪꯅ ꯉꯥꯡꯕ ꯂꯣꯏꯔꯒ ꯑꯩꯉꯣꯟꯗ ꯀꯣꯟꯅ ꯇꯥꯕ ꯑꯗꯨꯃꯥꯏꯅ ꯑꯣꯏꯌꯦꯕ
ꯎꯝ ꯎꯝ
ꯗꯤꯂꯦ ꯆꯠꯂꯦꯕ
ꯋꯥꯔꯤ ꯍꯧꯈ꯭ꯔꯣ ꯀꯩꯅꯣꯗꯨꯗꯤ ꯍꯥꯥ ꯁꯣ ꯅꯨꯡꯉꯥꯏꯅꯦꯕꯣ ꯇꯥꯗ꯭ꯔꯣ ꯅꯪ ꯑꯩꯅ ꯉꯥꯡꯕꯗꯨ ꯍꯜꯂꯣ
ꯇꯥꯏꯌꯦ ꯇꯥꯏꯌꯦ
ꯑꯗꯣ ꯑꯗꯨꯝ ꯋꯥꯔꯤ ꯁꯥꯅꯁꯦ
ꯇꯥꯕꯣ ꯇꯥꯕ
ꯇꯥꯏꯌꯦ ꯑꯗꯣ ꯋꯥꯔꯤ ꯁꯥꯅꯥꯁꯦ ꯋꯥꯔꯤ ꯁꯥꯈ꯭ꯔꯣ ꯍꯥꯥ
ꯅꯦꯠꯋꯥꯛ ꯌꯥꯗꯁꯨ ꯑꯗꯨꯝ ꯏꯁꯥꯅ ꯁꯦꯝ ꯑꯗꯨꯝ ꯅꯦꯠꯋꯥꯛ ꯌꯥꯗ꯭ꯔꯁꯨ ꯀꯣꯟꯅ ꯇꯥꯖꯔꯅꯤ
ꯎꯝ ꯉꯁꯤꯗꯣ
ꯑꯥ
ꯑꯩꯈꯣꯏꯗ
ꯎ ꯑꯁꯤ ꯀꯦ ꯇꯧꯔꯕ
ꯑꯥ ꯉꯁꯤ ꯑꯈꯣꯏꯗꯣ
ꯎꯝ
ꯇꯥꯈ꯭ꯔꯕ ꯅꯠꯇ꯭ꯔꯣ ꯑꯩꯅ ꯉꯥꯡꯕꯗꯣ
ꯇꯥꯏꯌꯦ ꯇꯥꯏꯌꯦ ꯇꯥꯏꯌꯦ ꯇꯥꯏꯌꯦ
ꯍꯣꯏ ꯑꯗꯨ ꯀꯔꯤ ꯇꯥꯗꯦ ꯇꯥꯗꯦ ꯍꯥꯏꯕ꯭ꯔꯥ
ꯍꯧꯖꯤꯛꯀ ꯇꯥꯅꯦ ꯃꯃꯥꯡꯗ ꯇꯥꯗꯤ ꯉꯁꯤꯗꯣ ꯀꯩꯗꯧꯔꯕ
ꯅꯠꯇꯦ ꯅꯪ ꯇꯥꯝꯃꯟꯗꯕꯗꯨꯒꯤ ꯑꯗꯨꯝ ꯋꯥꯔꯤ ꯑꯃ ꯍꯧꯕꯅꯦ ꯑꯩꯅ
ꯑ ꯍꯧꯔꯛꯑꯣꯅꯗꯣ ꯇꯥꯒꯦ ꯅꯪ ꯋꯥ ꯑꯣꯝꯇ
ꯂꯩꯇꯕꯅꯦ ꯀꯔꯤꯁꯨ ꯅꯪ ꯇꯥꯗꯕꯒꯤ ꯑꯩꯅ ꯄ ꯉꯥꯡꯕꯅꯦ
ꯑꯣ ꯍꯗꯦ ꯍꯥꯏꯗꯦ ꯅ ꯅꯪ ꯃꯥ ꯉꯕ
ꯍꯥꯥ
ꯋꯥꯉꯥꯡ ꯋꯥꯔꯤ ꯁꯥꯕ ꯌꯥꯝ ꯍꯩꯔꯦꯕ ꯑꯗꯨꯗꯤ
ꯃꯥꯅꯦ ꯌꯥꯝ ꯍꯩꯈ꯭ꯔꯕꯅꯦ ꯍꯧꯖꯤꯛꯇꯤ
ꯎꯝ ꯎꯝ ꯀꯔꯤ ꯏꯟꯖꯥꯡ ꯆꯥꯒꯦ ꯑꯌꯨꯛꯀꯤ
ꯑꯣ ꯑꯌꯨꯛꯇꯨꯈꯣꯏꯗꯨ ꯅꯨꯄꯤ ꯑꯃ ꯎꯌꯦꯟꯗꯨ ꯎꯌꯦꯟ
ꯑ
ꯑꯗꯨꯗꯣ ꯉꯧꯔꯒ ꯆꯥꯏ
ꯍꯥꯎꯕ꯭ꯔꯣ
ꯍꯥꯎꯋꯦ
ꯀꯌꯥꯝ ꯍꯥꯎꯔꯦ
ꯌꯥꯝ ꯍꯥꯎꯋꯦ ꯑꯩꯗꯤ ꯌꯥꯝ
ꯌꯥꯝ ꯎꯏꯌꯦꯟꯖꯦ
ꯍꯣꯏ
ꯃꯤꯟꯌꯥ ꯄꯥꯝꯔꯦ
ꯄꯥꯝꯃꯦ
ꯎꯝ
ꯀꯩꯅꯣꯗꯨ ꯔꯦꯠ ꯀꯂꯔꯗꯨ
ꯎꯝ
ꯑꯗꯨꯅ ꯌꯥꯝ
ꯅꯣꯏ ꯅꯣꯏꯗꯤ ꯌꯥꯝ ꯐꯪꯉꯝꯒꯅꯤꯀꯣ ꯄꯨꯔꯥ
ꯑꯁ ꯑꯩꯈꯣꯏꯗꯤ ꯌꯥꯝ ꯐꯪꯉꯦ
ꯌꯥꯝ ꯍꯣꯡꯕ꯭ꯔꯥ
ꯎꯝ ꯑ ꯑꯩꯈꯣꯏ ꯑꯩꯈꯣꯏꯗꯣ ꯑꯩꯈꯣꯏ ꯈꯨꯟꯗꯨ ꯂꯝ ꯌꯥꯝ ꯆꯥꯎꯋꯦꯕ
ꯑꯥ
ꯑ ꯑꯗꯨ ꯂꯩꯒꯨꯝꯅ ꯄꯨꯔꯥ ꯄꯥꯜꯂꯤ ꯈꯪꯕ꯭ꯔꯥ
ꯎꯝ ꯑꯗꯨꯝ ꯆꯥꯔꯦ
ꯅꯪ ꯆꯥꯗꯕ꯭ꯔꯥ
ꯑꯩ ꯆꯥꯗꯦ ꯆꯥꯠ ꯍꯥꯏꯗꯤ ꯆꯥꯗꯤ ꯆꯥꯏꯗꯥ ꯀꯩꯗꯧ ꯆꯔꯣꯏ ꯑꯗꯨ ꯐꯖꯅ
ꯑꯁꯤꯗꯤ ꯅꯣꯏ ꯑ ꯅꯣꯏ ꯌꯥꯝ ꯆꯥꯟꯅꯩꯅ ꯃꯤꯅ
ꯆꯅꯥꯕꯅꯤ ꯑꯩꯁꯨ ꯈꯪꯢ
ꯅꯪꯅ ꯊꯣꯡꯕ ꯂꯥꯟꯕ ꯑꯣꯏꯔꯝꯅꯤ ꯀꯪꯅ ꯉꯧꯔꯒ ꯁꯥꯒꯨꯝꯅ ꯉꯧꯔꯒ ꯆꯥꯎ
ꯑꯣꯍꯣ ꯍꯣ
ꯁꯥꯅꯦ ꯈꯜꯂꯒ
ꯈꯤꯇꯪ ꯆꯥ ꯇꯥꯔꯦ ꯇ꯭ꯔꯥꯏ ꯇꯧꯒꯦꯀꯣ
ꯇꯧꯑꯣ ꯌꯥꯝ ꯍꯥꯎꯕꯅꯦ
ꯅꯪꯗꯤ ꯍꯩꯕ꯭ꯔꯣ ꯉꯧꯕ ꯀꯪꯅ ꯉꯧꯕ
ꯎꯝ ꯍꯩꯌꯦ ꯑꯩꯗꯣ ꯈꯪꯕ꯭ꯔꯥ ꯎꯝ ꯍꯟꯗꯛ ꯂꯥꯁ ꯌꯌꯥꯔꯗꯒꯤ ꯌꯥꯝ ꯆꯥꯈ꯭ꯔꯕꯅꯦ ꯑꯩꯗꯣ ꯍꯥꯟꯅꯗꯤ ꯄ ꯆꯥꯕ ꯆꯥꯗꯦꯕ ꯑꯗꯨ ꯂꯥꯁ ꯏꯌꯥꯔꯗꯒꯤ ꯌꯥꯝ ꯍꯥꯎꯕꯗꯣ ꯈꯪꯈ꯭ꯔꯕ
ꯎꯝ ꯍꯩꯅꯦ
ꯍꯥꯎꯕꯅꯦ ꯌꯥꯝ ꯍꯥꯎꯕꯅꯦ ꯐꯖꯅ ꯉꯧꯕꯗꯣ ꯅꯪꯁꯨ ꯅꯪꯒꯤ ꯅꯈꯨꯠ ꯆꯤꯛꯀꯅꯤ
ꯑꯩꯁ ꯈꯨꯠꯇꯤ ꯆꯤꯛꯑꯣꯢꯌꯦ ꯅꯪꯁꯨ
ꯍꯥꯎꯕꯅꯦ ꯃꯤꯅ ꯊꯣꯡꯕ ꯢꯁꯇꯥꯥꯜ
ꯎꯝ ꯑꯣ ꯅꯪ ꯍꯥꯏꯁꯦ ꯅꯪꯅ ꯊꯣꯡꯕ ꯆꯥꯔꯗꯤ ꯅꯈꯨꯠ ꯆꯤꯛꯀꯅꯤ ꯁꯤꯅꯤꯅꯦ
ꯍꯥ
ꯅꯪꯅ ꯊꯣꯡꯕ ꯆꯥꯔꯗꯤ ꯈꯨꯠ ꯆꯤꯛꯀꯅꯤ ꯁꯤꯅꯤꯅꯦ
ꯎꯝ ꯍꯥꯎꯕꯅꯦꯕ ꯃꯤꯅ ꯉꯧꯕꯒ ꯃꯥꯟꯅꯗꯦꯕ
ꯑꯣ ꯅꯪꯅ ꯉꯧꯕꯖꯦ
ꯍꯣꯏ
ꯑꯥ ꯑꯃꯨꯛꯇ ꯆꯥ ꯇꯥꯔꯦ ꯑꯗꯨꯗꯤ
ꯍꯣꯏ ꯃꯤꯅꯁꯨ ꯑꯗꯨꯝ ꯍꯥꯏꯕꯅꯦꯕ ꯍꯥꯎꯋꯦ ꯍꯥꯏꯅ ꯑꯩꯈꯣꯏ ꯏꯌꯥꯝꯕꯅꯁꯨ ꯀꯣ
ꯑꯝꯇꯪ ꯂꯥꯛꯇꯥꯔꯌꯦꯟ ꯆꯥꯕꯗꯨꯗꯤ ꯎ ꯌꯦꯟ ꯆꯥꯕ
ꯂꯥꯑꯣ ꯅꯪ ꯑꯗꯨ ꯀꯥꯟꯗꯅꯤ ꯇꯤ ꯊꯤꯈꯔꯅꯤ
ꯍꯣꯏ
ꯍꯥꯞꯄꯤꯌꯣ ꯈ꯭ꯔ ꯄꯤꯔꯣ ꯍꯥꯏꯅ
ꯍꯣꯏ ꯈꯔ ꯈꯔ ꯆꯥꯕꯖꯦ ꯅꯨꯡꯇꯤꯒꯤ ꯈꯔ ꯆꯥꯒꯦꯅꯀꯣ
ꯎꯝ
ꯑꯣ ꯑꯝꯇꯪ ꯆꯥ ꯇꯥꯔꯦ ꯑꯗꯨꯗꯤ ꯀꯣ ꯌꯥꯝ ꯍꯥꯎ ꯃꯥꯜꯂꯦ
ꯌꯥꯝ ꯍꯥꯎꯋꯦ
ꯅꯣꯏ ꯀꯩꯅꯣꯗꯤ ꯀꯩꯕꯥ ꯅꯣꯏ ꯂꯝꯕꯤꯗ ꯂꯥꯛꯄꯗ ꯀꯌꯥꯝ ꯂꯥꯞꯄꯦ ꯀꯩꯅꯣꯗꯒꯤ ꯏꯝꯐꯥꯜꯗꯒꯤ
ꯑꯥ ꯌꯥꯝ ꯂꯥꯞꯇꯦ ꯑ-ꯑ ꯑꯩꯈꯣꯏꯔꯣꯝꯗ ꯑꯩꯈꯣꯏꯔꯣꯝꯗꯒꯤ ꯏꯝꯐꯥꯜꯗ ꯂꯥꯛꯄꯗꯣ
ꯑꯥ
ꯑ ꯄꯨꯡ ꯋꯥꯟ ꯑꯋꯥꯔ ꯐꯥꯎꯁꯨ ꯌꯧꯗꯦ ꯑꯗꯣ ꯋꯥꯟ ꯑꯋꯥꯔ ꯐꯥꯎꯁꯨ ꯌꯥꯎꯗꯦ
ꯋꯥꯟꯑꯋꯥꯔ ꯐꯥꯎ ꯋꯥꯟ ꯑꯋꯥꯔ ꯌꯧꯗꯦ
ꯍꯣꯏ ꯑꯩꯈꯣꯏꯒꯤ ꯑꯩꯈꯣꯏꯒꯤ ꯏꯁꯥ ꯏꯁꯥꯒꯤ ꯒꯥꯔꯤ ꯆꯠꯂꯗꯤꯀꯣ
ꯑꯥ
ꯌꯧꯗꯦꯕ
ꯌꯥꯝ ꯅꯛꯑꯦꯕ ꯑꯗꯨꯅ ꯇꯥꯛꯄꯗꯤ
ꯎꯝ
ꯑꯣ ꯑꯩ ꯉꯔꯥꯡ ꯉꯔꯥꯡ ꯅꯍꯥꯟꯇꯪ ꯏꯐꯥꯜꯗꯩ ꯍꯜꯂꯛꯇ ꯉꯥꯏꯔꯤ ꯈꯪꯉꯝꯃꯗꯤ ꯂꯥꯛꯑꯝꯗꯧꯅꯤ
ꯑꯣ ꯅꯪ ꯏꯝꯐꯥꯟꯗꯒꯤ ꯅꯠꯇꯕ꯭ꯔꯣ
ꯅꯠꯇꯦ
ꯑꯣ ꯅꯍꯥꯟ ꯍꯥꯏꯈ꯭ꯔꯦꯀꯣ
ꯑꯥ
ꯑꯁ ꯂꯥꯞꯄꯦꯀꯣ ꯅꯣꯏꯗꯤ
ꯂꯥꯞꯄꯦ ꯑꯩꯈꯣꯏꯗꯤ ꯑꯩꯈꯣꯏꯗꯤ ꯑ ꯀꯩꯅꯣꯗꯣ ꯄꯨꯡ ꯃꯔꯤ ꯃꯉꯥꯃꯨꯛ ꯆꯪꯉꯦ
ꯎꯝ ꯑꯣ ꯏꯝꯐꯥꯟꯗꯒꯤ ꯏꯝꯐꯥꯟꯗ ꯌꯧꯕꯗꯨ
ꯑ ꯁꯤꯛꯁ ꯊꯥꯔꯇꯤꯗꯒꯤ ꯏꯝꯐꯥꯜꯗ ꯂꯥꯛꯑꯅꯤꯗꯅ
ꯑꯥ
ꯑꯗꯨꯒ ꯁꯤꯒ ꯀꯩꯅꯣꯗ ꯇꯨꯋꯦꯜꯐ ꯊꯥꯔꯇꯤ ꯑꯗꯩꯗꯤ ꯂꯝꯕꯤ ꯐꯠꯇ꯭ꯔꯒꯅ ꯀꯩꯅꯣ ꯑ
ꯀꯣꯃꯤꯅꯤꯁꯥ ꯎꯝ
ꯎꯝ ꯄꯨꯡ ꯑꯅꯤ ꯑꯍꯨꯝ ꯗꯥꯏꯗ ꯌꯧ
ꯎꯝ ꯑ ꯑꯗꯨꯗꯤ ꯅꯣꯏꯅ ꯂꯥꯞꯄ ꯍꯦꯜꯂꯦꯀꯣ
ꯍꯣꯏ ꯌꯥꯝ ꯊꯤꯅ ꯍꯦꯜꯂꯦ ꯑꯩꯈꯣꯢ ꯈꯣꯏꯅ ꯂꯥꯞꯄ ꯑꯩꯈꯣꯏꯗꯤ ꯕꯣꯗꯔꯗꯅꯤꯅ
ꯈꯣꯏꯔꯣꯝꯗ ꯂꯥꯛꯑꯗꯤ
ꯅꯣꯏꯔꯣꯝꯗ ꯂꯥꯛꯑꯗꯤ ꯅꯣꯏꯗ ꯂꯩꯇꯕ
ꯀꯨꯏꯈ꯭ꯔꯅꯤ
ꯀꯨꯏꯈꯔꯅꯤ ꯂꯩꯩꯕꯝꯗꯤ
ꯂꯩꯐꯝꯗꯤ ꯑ ꯃꯄꯥꯟꯗ
ꯂꯩꯐꯝꯗꯤ ꯍꯣꯇꯦꯜꯗ ꯂꯩꯌꯣ ꯍꯥꯏꯔꯛꯇꯣꯏꯔꯥ
ꯑꯩꯈꯣꯏ ꯈꯨꯟꯗ ꯍꯣꯇꯦꯜ ꯂꯩꯇꯦ
ꯑꯗꯨꯗꯤ ꯀꯥꯏ ꯂꯩꯗꯣꯏꯕ ꯅꯣꯏꯗ ꯂꯩꯔꯅꯤ
ꯑ ꯀꯩ ꯕꯖꯥꯔ ꯗ
ꯀꯩ ꯕꯖꯥꯔꯗꯩ ꯀꯩ ꯅꯣꯏ ꯈꯨꯟꯗ ꯂꯥꯛꯑꯒ ꯅꯪ ꯕꯖꯥꯔ ꯂꯩꯍꯟꯗꯣꯔꯥ ꯍꯥꯏꯁꯦ
ꯕꯖꯥꯔꯗ ꯂꯩꯇ꯭ꯔꯗꯤ ꯅꯪ ꯀꯗꯥꯏ ꯂꯩꯒꯦꯔꯥ
ꯕꯖꯥꯔ ꯂꯩꯇ꯭ꯔꯁꯨ ꯅꯣꯏ ꯈꯨꯟꯗ ꯂꯥꯛꯅꯤ ꯅꯣꯏꯗ ꯂꯩꯔꯅꯤꯗꯅ ꯈꯪꯅꯔꯗꯤ ꯑꯥ ꯅꯣꯏꯌꯨꯝꯗ
ꯑ ꯉꯝꯂꯗꯤ
ꯀꯩꯒꯤ
ꯀꯅꯥꯅꯤ ꯍꯥꯏꯅ
ꯅꯪ ꯐꯔꯦꯟꯅꯤ ꯍꯥꯏꯔꯅꯤꯅ
ꯎꯝ ꯑꯣ ꯌꯥꯒꯅꯤ ꯏꯌꯥꯝꯕꯅ
ꯑ ꯌꯥꯔꯣꯏ ꯅꯌꯥꯝꯕꯅ
ꯍꯣꯏ ꯅꯪ ꯅꯨꯄꯤꯁꯨ ꯅꯠꯇ꯭ꯔꯒ
ꯍꯣꯏꯅꯦ ꯑꯗꯨꯗꯤ ꯅꯨꯄꯥ ꯅꯨꯄꯥꯅꯤꯅ ꯐꯨꯔꯛꯑꯗꯤ ꯅꯠꯇ꯭ꯔꯥ
ꯃꯥꯅꯦ
ꯑꯁ ꯃꯥꯅꯤ ꯀꯥꯏ ꯅꯪ ꯑꯩꯅ ꯅꯍꯥꯟ ꯃꯁꯛ ꯌꯦꯡꯒꯦ ꯐꯣꯇꯣ ꯊꯥꯔꯛꯑꯣ ꯍꯥꯏꯁꯨ ꯊꯥꯔꯛꯇꯦ ꯀꯤꯔꯤꯔꯥ ꯀꯩꯅꯣꯝ ꯇꯧꯔꯦ ꯅꯪ ꯑꯩꯉꯣꯟꯗ
ꯑꯗꯨ ꯍꯦꯛꯇ ꯌꯥꯗꯦ ꯈꯪꯕ꯭ꯔꯥ
ꯀꯩꯒꯤ ꯌꯥꯗꯦ
ꯌꯥꯗꯦ
ꯃꯁꯛ ꯈꯪꯅꯕ ꯌꯥꯗꯦ
ꯎꯝ
ꯀꯩꯒꯤꯅꯣ ꯍꯥꯏꯁꯦ
ꯈꯪꯅꯔꯗꯤ
ꯈꯪꯅꯔꯗꯤ ꯀꯩꯅꯣ
ꯑꯁꯦꯡꯕꯗ
ꯅꯪꯅ ꯑꯁꯦꯡꯕꯗ
ꯎꯝ
ꯑꯁꯦꯡꯕꯗ ꯍꯥꯏꯗꯤ ꯑꯁꯦꯡꯕꯗꯅꯤ ꯅꯪ ꯈꯪꯅꯗꯣꯏꯗꯣ ꯚꯗꯤꯑꯣ ꯀꯣꯟ ꯎꯠꯀꯦꯕ ꯃꯁꯛꯇꯣ ꯌꯦꯡꯒꯦ ꯐꯣꯇꯣ ꯊꯥꯔꯛꯑꯣꯗꯣ ꯃꯁꯛ ꯈꯪꯉꯗꯤ ꯑꯩ ꯃꯁꯛ ꯈꯪꯉꯗꯤ ꯅꯪ ꯃꯁꯛ ꯈꯪꯉꯗꯤ ꯃꯊꯪꯗ ꯎꯅꯔꯁꯨ ꯈꯪꯅꯩꯗꯅ ꯂꯝꯕꯤꯗꯒ ꯎꯅꯔꯁꯨ
ꯑꯣ ꯅꯪ ꯐꯣꯇꯣꯗ ꯃꯤꯅ ꯐꯣꯇꯣ ꯁꯦꯟ ꯇꯧꯔꯒ ꯊꯥꯕꯗꯨ ꯅꯪ ꯊꯥꯖꯕ꯭ꯔꯣ ꯑꯗꯨꯗꯣ ꯑꯩꯅ ꯑꯩꯅ ꯑꯩꯅ ꯑꯩ ꯅꯠꯇꯕ ꯑꯃꯥ ꯏꯗꯤꯠ ꯇꯧꯔꯒ ꯄꯤꯔꯗꯤ ꯅꯪ
ꯑ ꯑꯗꯨꯗꯗ ꯉ ꯍꯥꯏꯗꯤ ꯆꯨꯝꯃꯤꯅꯦ ꯑꯗꯨꯗꯤ ꯀꯣꯜ ꯑꯣꯏꯅ ꯇꯧꯔꯛꯔꯣ
ꯅꯪ ꯌꯥꯝ ꯄꯪꯉꯦ
ꯑꯣ ꯑꯣ ꯑꯗꯨꯗꯤ ꯚꯤꯗꯤꯑꯣ ꯀꯣꯜ ꯑꯣꯏꯅ ꯇꯧꯔꯛꯑꯗꯤ ꯌꯥꯔꯕ ꯅꯠꯇ꯭ꯔꯣ ꯍꯜꯂꯣ
ꯑꯣ ꯇꯥꯏꯌꯦ
ꯑꯗꯨꯗꯤ ꯚꯗꯤꯑꯣ ꯀꯣꯜ ꯑꯣꯏꯅ ꯇꯧꯔꯗꯤ ꯌꯥꯔꯕ ꯅꯠꯇ꯭ꯔꯣ